ꯑꯥ
ꯇꯥꯕ꯭ꯔꯣ?
ꯎꯝ ꯇꯥꯏꯌꯦ꯫
ꯀꯩꯗꯧꯔꯤꯅꯣ?
ꯆꯥꯛ ꯆꯥꯕ ꯂꯣꯔꯒ ꯐꯝꯃꯦ꯫ ꯅꯪꯗꯤ?
ꯆꯥꯛ ꯆꯥꯕ ꯂꯣꯏꯔꯒ ꯀꯩꯒꯤ ꯐꯝꯃꯤꯅꯣꯅꯦ?
ꯆꯥꯛ ꯆꯥꯕ ꯂꯣꯏꯔꯒ ꯇꯨꯝꯕ ꯌꯥꯗꯦꯅ ꯑꯗꯨꯒꯤ ꯀꯣꯟ ꯐꯦꯡꯕ ꯂꯣꯏꯔꯦ ꯍꯧꯖꯤꯛ꯫ ꯌꯦꯡꯅ ꯌꯦꯡꯅ ꯐꯝꯃꯦ꯫
ꯑꯩꯁꯨ ꯉꯁꯥꯏ,
ꯀꯩ ꯍꯥꯏꯕ?
ꯑꯩꯁꯨ ꯉꯁꯥꯏ ꯑꯌꯨꯛꯇ ꯇꯧꯔꯒ, ꯆꯥꯛ ꯆꯥꯕ ꯂꯣꯏꯔꯒ ꯀꯣ
ꯎꯝ ꯎꯝ
ꯍꯧꯖꯤꯛ ꯐꯥꯎ ꯄꯣꯊꯥꯔꯤꯅꯦ
ꯑꯥꯎ ꯅꯨꯡꯉꯥꯏꯅ ꯂꯩꯅꯦ ꯑꯈꯣꯏꯗꯤ ꯊꯕꯛ ꯀꯟꯕꯒꯤ ꯊꯕꯛ ꯆꯠꯂꯦ ꯊꯕꯛ ꯆꯠꯂꯦ ꯊꯕꯛ ꯍꯜꯂꯛꯑꯒ ꯆꯥꯛ ꯏꯟꯖꯥꯡ ꯊꯣꯡꯉꯦ ꯏꯔꯨꯔꯦ ꯍꯧꯖꯤꯛ ꯆꯥꯛ ꯆꯥꯕ ꯂꯣꯏꯔꯦ
ꯎꯝ ꯃꯤꯡꯁꯦꯟ ꯌꯦꯡꯕꯅꯦ
ꯑꫭ ꯑꯁ
ꯎꯝ ꯅꯪꯗꯤ ꯊꯕꯛ ꯇꯧꯗ꯭ꯔꯣ
ꯑꯩꯗꯤ ꯇꯧꯗꯤꯌꯦ ꯍꯣꯏ
ꯑꫭ ꯐꯩꯌꯦ ꯐꯩꯌꯦ
ꯅꯪꯗꯤ ꯉꯁꯤ ꯀꯩ ꯃꯊꯦꯜ ꯆꯥꯔꯒꯦ
ꯊꯣꯛꯑꯗꯤ ꯌꯥꯔꯦꯀꯣ
ꯑꯥ
ꯊꯕꯛ ꯇꯧꯗ꯭ꯔꯁꯨ ꯊꯕꯛ ꯇꯣꯑꯦ ꯎꯝ ꯄꯩꯁꯥ ꯊꯣꯛꯏꯁꯤꯗꯤ